ꯍꯜꯂꯣ
ꯍꯥꯕ꯭ꯔꯣ
ꯇꯥꯏꯌꯦ ꯇꯥꯔꯕꯣ ꯅꯪꯁꯨ ꯍꯜꯂꯣ
ꯇ ꯍꯦ ꯇꯥꯗꯕ꯭ꯔꯣ ꯑꯩ ꯑꯩꯒꯤ ꯈꯣꯟ ꯇꯥꯕ꯭ꯔꯣ
ꯅꯣꯡꯪꯁꯨꯨꯕꯒꯤ ꯇꯗꯦꯅꯦ
ꯍꯧꯖꯤꯛ ꯊꯤꯇꯥ ꯍꯕ
ꯂꯇꯥꯥꯏ
ꯎ ꯀꯩꯗꯧꯏꯩꯅꯣ ꯆꯥꯛꯇꯤ ꯆꯥꯔꯔꯕꯣꯠ ꯅ ꯍꯥꯏꯕꯣ
ꯑꯁ ꯏꯂ ꯎꯗ꯭ꯔꯦꯗ ꯐꯃꯅꯤ
ꯑꯁ ꯑꯩ ꯆꯞ ꯃꯥꯟꯅꯩ ꯑꯩ ꯅꯣꯡ ꯇꯥꯕꯒꯤ ꯑꯁ ꯇꯟꯕꯨ ꯇꯜꯂꯛꯑꯦ
ꯂꯣꯡ ꯆꯨꯕꯁ ꯍꯝ
ꯋꯥꯗ꯭ꯔꯣ
ꯆꯟꯕꯒꯤ ꯐꯝꯕꯅꯦ ꯅꯣꯡꯁꯨ ꯁꯣꯛꯑꯦ
ꯀꯣꯛ ꯂꯨꯕꯒꯤ ꯀꯣꯛ ꯂꯨꯉꯥꯏꯅ ꯇꯧꯕꯅꯦ ꯑꯗꯣ ꯑꯁ ꯅꯣꯡ ꯆꯨꯃꯟꯕꯒꯤ ꯀꯣꯛꯁꯦ ꯍꯌꯦꯡ ꯂꯨꯁꯨ ꯑꯃꯨꯛꯀ ꯈꯟꯕ ꯑꯁ ꯒ꯭ꯌꯥꯟ ꯇꯥꯗ꯭ꯔꯦ ꯉꯁꯤ ꯑꯃꯨꯀ ꯕꯖꯥꯔ ꯆꯠꯄ ꯑꯃꯨꯛꯀ ꯂꯨꯗ꯭ꯔꯗꯤ ꯀꯩꯝꯨꯛ ꯀꯩꯗꯧꯅꯤ ꯂꯩꯕꯁꯨ ꯅꯨꯡꯉꯥꯏꯇꯕ ꯑꯃꯨꯛꯀ ꯑꯁ ꯀꯔꯤ ꯇꯧꯗꯣꯏꯅꯣ
ꯁꯖꯦ ꯁ ꯇꯥꯏꯕꯗꯦꯗ
ꯖꯒꯥ ꯑꯃꯗ ꯆꯠꯂꯣ ꯅꯪꯒꯤ ꯔꯨꯝꯗꯔꯥ ꯆꯠꯂꯣ
ꯁꯪ ꯉꯁꯨ ꯅꯣꯡ ꯆꯨꯕ ꯃꯈꯣꯟꯗꯤ ꯇꯥꯅ
ꯅꯪꯒꯤ ꯈꯣꯟꯁꯦ ꯐꯖꯅ ꯇꯥꯏ ꯑꯩꯗꯤ ꯑꯩꯒꯤ ꯈꯣꯟ ꯇꯥꯗꯕ꯭ꯔꯣ
ꯈ ꯈꯔ ꯇꯑ ꯇ ꯑꯣꯕ꯭ꯔꯣ
ꯅꯪꯒꯤ ꯕꯣꯂꯨꯝꯗꯣ ꯀꯟꯅ ꯊꯥ ꯐꯨꯗ ꯊꯝꯃꯣ ꯊꯝꯃꯕꯣ ꯐꯣꯗ ꯑꯣ ꯑꯁ ꯅꯣꯡ ꯆꯨꯔꯗꯤ ꯑꯁ ꯊꯔꯣꯏ ꯈꯨꯟꯕ ꯅꯨꯡꯉꯥꯏꯔꯤꯅꯦ ꯑꯁ ꯊꯔꯣꯏ ꯈꯨꯟꯕ ꯆꯠꯁꯤ ꯌꯥꯎ ꯀꯩꯗꯧꯉꯥꯏ
ꯌꯥꯍ ꯋꯥ
ꯀꯩꯗꯧꯉꯥꯏ ꯊꯧꯔꯈꯟꯕ ꯆꯠꯁꯤꯔꯣ
ꯍ ꯌꯦꯡꯁꯨꯁꯄ ꯌꯥꯏ
ꯅꯣꯡ ꯆꯨꯞꯅꯤꯅꯥ ꯊꯔꯑꯣꯏꯁꯨ ꯂꯣꯏ ꯊꯧꯔꯛꯒꯅꯤ
ꯄꯣꯒ꯭ꯔꯝꯒꯅꯤ
ꯎꯝ
ꯍꯖꯅꯁꯨ ꯍꯦ ꯈ꯭ꯋꯥꯣꯏꯗꯗꯤ
ꯀꯔꯤ ꯌꯦꯟꯖꯥꯡ ꯊꯣꯡꯉꯒꯦ ꯅꯣꯏꯗꯤ
ꯐꯪꯦ ꯐꯔꯤꯖꯥꯡꯉ
ꯑꯣ
ꯑꯩꯗꯤ ꯐꯝꯕꯅꯦ ꯃꯣꯏꯗꯤ ꯆꯥ ꯇꯦ
ꯑꯁ ꯀꯩꯦꯟꯖꯥ ꯑꯁ ꯑꯩꯈꯣꯏꯗꯤ ꯍꯋꯥꯏ ꯊꯣꯡꯉꯦ
ꯤꯟꯁ ꯈꯪꯒꯦ
ꯕꯤꯟꯁꯇ ꯍꯥꯎꯕꯅꯦ ꯅꯪ ꯐꯖꯅ ꯆꯨꯏꯀꯣ ꯅꯣꯏ
ꯑꯁ ꯂꯣꯏꯔꯦ
ꯅꯣꯡꯗꯤ ꯐꯖꯅ ꯆꯨꯋꯦ ꯂꯧꯒꯤ ꯃꯇꯝꯅꯤꯅ ꯎꯄꯥꯏ ꯂꯩꯇꯦ ꯇꯨꯝ ꯅꯣꯡ ꯆꯨꯕ ꯇꯥꯔꯦ ꯂꯧꯒꯤ ꯃꯇꯝꯅꯤꯅ ꯅꯠꯇ꯭ꯔꯣ
ꯍꯅꯤ ꯁꯤꯔꯤ ꯇꯧꯕ꯭ꯔꯣ
ꯑꯩꯁꯨ ꯑ ꯏꯔꯨꯁꯤꯔꯥ ꯍꯥꯏꯅ ꯈꯜꯂꯒ ꯐꯝꯒ ꯂꯩꯔꯤꯅꯦ ꯑꯃꯨꯛꯀ ꯆꯥꯛ ꯈ ꯆꯁꯤꯔ ꯆꯥꯛ ꯈꯥꯅ ꯆꯥꯔꯒ ꯑꯃꯨꯛ ꯏꯔꯨꯕꯁꯦ ꯑꯃꯨꯛꯀ ꯅꯨꯡꯉꯥꯏꯇꯕ ꯑꯁ ꯒ꯭ꯌꯥꯟ ꯇꯥꯔ
ꯑꯩꯁꯨ ꯑꯗꯨꯝ ꯈꯜꯂꯒ ꯐꯝꯕꯗꯤ
ꯆꯥꯛ ꯆꯥꯕ ꯂꯣꯏꯔꯒ ꯂꯨꯁꯦꯔꯥ ꯈꯟꯕ ꯑꯃꯨꯛꯀ
ꯆꯥꯛ ꯆꯥꯁꯦꯔ ꯅꯠꯇ꯭ꯔꯒ ꯍꯥꯥꯟꯅ ꯌꯦꯁꯔꯥ
ꯇꯨꯝꯂꯝꯗꯥꯏꯗ ꯏꯔꯨꯝꯅꯗꯤ ꯈꯔ ꯇꯨꯝꯕ ꯅꯨꯡꯉꯥꯏꯕ ꯏꯪꯕꯒꯤ ꯀꯥ
ꯇꯨꯝꯕꯒꯤ ꯅꯨꯡꯉꯥꯏꯒꯅꯤ
ꯎꯝ
ꯇꯨꯝꯕ ꯅꯨꯡꯉꯥꯏꯒꯅꯤ
ꯏꯔꯨ ꯍꯦꯛ ꯊꯣꯛꯑꯒ ꯇꯨꯝꯃꯗꯤ ꯈꯔ ꯅꯨꯡꯉꯥꯏꯗꯧꯕ
ꯂꯣꯡꯣꯡꯁꯨ ꯐꯖꯅ ꯁꯍꯦ
ꯎꯝ ꯑꯁ ꯊꯥꯖꯗꯦ ꯑꯗꯨ ꯃꯥꯏꯅ ꯆꯨꯔꯛꯀꯅꯤ ꯍꯥꯏꯕꯗꯣ ꯃꯑꯣꯡꯗꯣ
ꯑꯣ ꯍ
ꯑꯗꯨ ꯃꯤ ꯀꯌꯥ ꯂꯥꯛꯏꯔꯣ ꯍꯧꯖꯤꯛꯀꯥꯟꯗꯤ ꯃꯤ ꯌꯥꯝꯕ꯭ꯔꯣ ꯌꯥꯝꯗꯕ꯭ꯔꯣ
ꯍꯦꯕ
ꯅꯣꯏ ꯏꯃꯨꯡꯗꯣ ꯃꯤ ꯌꯥꯝꯕ꯭ꯔꯥ ꯌꯥꯝꯗꯕ꯭ꯔꯥ ꯍꯥꯏꯕ
ꯍꯣꯏ ꯀꯣ ꯃꯥ ꯄꯥꯔꯕꯣ ꯎꯝ ꯇꯔꯣꯛ ꯇꯠ ꯑꯣꯏꯔꯝꯅꯤ
ꯑꯦ ꯌꯥꯝꯃꯦ ꯅꯅꯨꯡ ꯍꯥꯏꯅꯦꯗ ꯆꯥꯛ ꯆꯥꯕꯁꯨ ꯅꯨꯡꯉꯥꯏꯕ ꯆꯥꯟ ꯍꯥꯎ ꯇ꯭ꯔꯁꯨ
ꯌꯥ ꯆ ꯀꯥꯟꯗꯗꯤ ꯅꯨꯡꯉꯥꯏꯌꯦ ꯑꯗꯣ ꯑꯃꯀꯣꯦꯅꯤꯡꯉ ꯀꯦ
ꯍꯥꯎꯁꯨ ꯍꯥꯎꯇ꯭ꯔꯁꯨꯝ ꯃꯤ ꯌꯥꯝꯅ ꯑꯗꯨꯝ ꯂꯣꯏꯅ ꯆꯥꯑꯒ ꯑꯗꯨꯝ ꯍꯥꯎꯕꯅꯤ ꯌꯦꯟꯖꯥꯡ ꯍꯥꯎꯇ꯭ꯔꯁꯨ ꯑꯗꯨꯝ
ꯆꯥ ꯆ ꯗꯤ ꯅꯨꯡꯉꯥꯏꯔꯦ ꯑꯗꯨꯕꯨ ꯀꯣꯟ ꯊꯦꯡꯅꯤꯡꯉꯥꯏꯅꯤ ꯀꯜꯂꯦ
ꯊꯕꯛꯇ ꯑꯗꯨꯝ ꯆꯤꯟꯕꯅꯦ
ꯑ
ꯀꯅꯥ ꯀꯅꯥ ꯂꯩꯔꯣꯅꯣ ꯍꯧꯖꯤꯛ ꯅꯊꯟꯇꯔꯣ
ꯍꯥꯥ
ꯅꯊꯟꯇꯔꯣ
ꯍꯧꯖꯤꯒ꯭ꯔꯣ ꯂꯏ ꯉ ꯂꯏꯌꯦ ꯇ
ꯑꯣ ꯆꯥꯛ ꯆꯥꯅꯈ꯭ꯔꯕ ꯂꯣꯏꯅ ꯃꯣꯏꯗꯤ
ꯇꯥꯗ꯭ꯔꯦ ꯇꯥꯗ꯭ꯔꯦ
ꯆꯥꯛ ꯆꯥꯅꯔꯕꯣ ꯃꯣꯏ
ꯏꯔꯕꯣ ꯏꯔꯕꯣ
ꯆꯥꯛ ꯆꯥꯅꯔꯕꯣ ꯍꯥꯏꯕ ꯑꯩ ꯑꯩꯅ ꯍꯥꯏꯕꯗꯤ
ꯑꯣ ꯃꯣꯏꯗꯤ ꯇꯥꯈ꯭ꯔꯦ ꯑꯩꯗꯤ ꯐꯝꯅꯦ
ꯑꯩꯪ ꯆ ꯊꯔꯣꯏ ꯈꯨꯟꯕ ꯆꯠꯁꯦꯀꯣ
ꯍꯪꯖꯦꯇꯥꯗ꯭ꯔꯦꯅꯦ ꯍꯦ
ꯇꯥꯔꯕꯣ ꯑꯃꯨꯛꯀ
ꯐꯇꯥ
ꯊꯔꯣꯏ ꯈꯨꯟꯕ ꯆꯠꯁꯦ ꯍꯌꯦꯡ ꯍꯪꯆꯤꯠꯀꯨꯝꯕꯗ ꯊꯧꯔꯣꯏꯗꯣ ꯆꯥꯎꯔꯝꯅꯤ ꯍꯧꯖꯤꯛ ꯍꯧꯖꯤꯛꯀꯥꯟ ꯅꯍꯥꯟ ꯆꯠꯄꯗꯤ ꯇꯟꯥꯟꯕ ꯑꯃ ꯀꯥꯛ
ꯍꯧꯖꯤ ꯀꯥꯉꯦ ꯅꯤꯡꯁ ꯑꯗꯨ ꯄ꯭ꯔꯦꯛꯄ꯭ꯔꯦꯛ ꯄ꯭ꯔꯦ ꯇꯋꯦ
ꯀꯤꯌꯦ ꯌꯥꯝ ꯁꯥꯃꯜꯂꯦ ꯅꯣꯡ ꯑꯃꯨꯛꯀ ꯆꯨꯔꯗꯤ ꯍꯦꯟꯖꯤꯟꯅ ꯆꯨꯕ ꯅꯨꯡꯁꯥ ꯁꯥꯗꯩ ꯑꯃꯨꯀ ꯍꯦꯟꯖꯤꯟꯅ ꯁꯥꯕ ꯑꯁ ꯍꯥꯏꯐꯝ ꯈꯪꯗ꯭ꯔꯦꯗ ꯍꯧꯖꯤꯛꯀꯥꯟꯒꯤ ꯃꯇꯝꯁꯦ
ꯍꯧꯖꯤꯛ ꯁꯨꯕꯁꯨ ꯑꯦꯛꯁꯦꯁ ꯑꯣꯏ ꯅꯗ
ꯎꯝ ꯃꯇꯝ ꯃꯇꯝꯅꯤꯅ ꯎꯄꯥꯏꯁꯨ ꯂꯥꯏꯔꯤꯛꯇ ꯑꯗꯨꯝ ꯆꯨꯕ ꯇꯥꯕ
ꯑꯦꯁꯦ ꯑꯩꯅꯤꯈꯔꯦ
ꯃꯇꯝ ꯃꯇꯝꯒꯤ ꯑꯗꯨꯝ ꯅꯣꯡꯖꯨ ꯊꯥꯅ ꯎꯄꯥꯏ ꯂꯩꯥꯏꯔꯗ ꯑꯗꯨꯝ ꯆꯨꯕ ꯇꯥꯕꯅꯤ
ꯁꯥꯥꯛꯁꯟ ꯅꯤꯡꯕꯒ ꯏꯒ ꯅꯤꯡꯕꯒ ꯌꯦꯇꯗ꯭ꯔꯦ
ꯑꯩꯁꯨ ꯈꯜꯂꯒ ꯂꯩꯔꯤꯅꯦ ꯀꯃꯥꯏꯅ ꯇꯧꯁꯤꯔꯥ ꯍꯥꯏꯅ ꯆꯥꯛ ꯍꯥꯟꯅ ꯆꯥꯁꯤꯔꯥ ꯅꯠꯇ꯭ꯔꯒ ꯏꯔꯨꯕꯗꯣ ꯍꯥꯟꯅ ꯏꯔꯨꯁꯤꯦꯔꯥ ꯍꯥꯏꯕꯗꯣ ꯈꯜꯂꯒ ꯂꯩꯔꯤꯅꯦ
ꯇꯗ꯭ꯔꯦ
ꯅꯪꯗꯤ ꯍꯧꯖꯤꯛ ꯀꯥꯡ ꯀꯔꯦ ꯀꯔꯤ ꯍꯣꯠꯅꯔꯤꯔꯣ
ꯔꯕꯤꯁ ꯇꯧꯗ
ꯇꯨꯝꯖꯨꯝꯗ
ꯌꯨꯝꯗ ꯑꯗꯨꯝ ꯂꯌꯦꯦ ꯌꯥꯝ ꯁꯥꯕꯉ
ꯆꯥꯔꯖꯀꯁꯦ ꯂꯥꯞꯅꯕ꯭ꯔꯣ ꯑꯗꯣ ꯅꯛꯄ꯭ꯔꯣ
ꯎ ꯉ ꯉꯑꯗ
ꯎꯝ
ꯈꯪꯉꯦ ꯎ ꯂꯞꯀ ꯍꯥꯏꯒꯦꯔꯥ ꯍꯥꯏꯒꯦꯔꯥ ꯃꯤꯦꯗꯤꯌꯝ ꯃꯥꯂꯦꯗ
ꯑꯩꯈꯣꯏꯗꯤ ꯂꯥꯞꯄꯦ ꯅꯣꯡ ꯆꯨꯔꯗꯤ ꯆꯥꯔꯖ ꯆꯥꯅꯤꯡꯉꯥꯏ ꯐꯥꯎ ꯀꯟꯈ ꯅꯣꯡ ꯆꯨꯔꯗꯤꯀꯣ ꯆꯥꯔꯖ ꯆꯥꯅꯤꯡꯉꯥꯏ ꯐꯥꯎ ꯀꯟꯕꯅꯦ
ꯅꯣꯡ ꯁꯨꯔꯗꯤ ꯇ ꯃꯅꯅꯨꯡꯉꯥꯏꯕꯤꯅꯦ ꯀꯔꯤ ꯆꯥꯁꯦ
ꯑꯗꯨꯝ ꯂꯩꯁꯥꯁꯨ ꯆꯠꯇ꯭ꯔꯗꯤ ꯑꯃꯨꯛꯀ ꯆꯥꯅꯤꯡꯗꯕꯅꯦ ꯆꯠꯈ꯭ꯔꯗꯤꯀꯣ ꯑꯗꯨꯝ ꯑꯩ ꯑꯗꯨꯝ ꯆꯠꯇ꯭ꯔꯗꯤ ꯑꯗꯨꯝ ꯆꯠꯅꯤꯡꯗꯕꯅꯦ ꯑꯃꯨꯛꯀ ꯆꯠꯂꯗꯤ ꯑꯃꯨꯛꯀ ꯆꯥꯅꯤꯡꯕ ꯆꯠꯇ꯭ꯔꯗꯤ ꯂꯩꯕ ꯅꯨꯡꯉꯥꯏꯇꯕ ꯑꯗꯨꯝ ꯇꯧꯕꯅꯦ ꯆꯥꯁ ꯇꯩꯁ ꯆ ꯄꯁꯨ
ꯀꯂꯦꯗ
ꯅꯣꯡꯁꯦ ꯐꯒꯗ꯭ꯔꯥ ꯐꯔꯣꯏꯗ꯭ꯔꯥ ꯁꯦ ꯒꯦꯟꯇꯥꯂꯤꯁ
ꯍꯧꯖꯤꯛꯇꯤ ꯐꯖꯅꯁꯨ ꯑꯣꯏ ꯍꯌꯦꯡ ꯊꯥꯡꯅꯦꯦ ꯀ ꯀꯃꯅꯤ ꯇꯧꯗ ꯑꯣꯏꯒ
ꯃꯥꯔꯔꯕꯅ ꯂꯕꯤ ꯆꯁꯄ ꯅꯅꯨꯡꯉꯥꯏꯇ ꯅꯣꯡ ꯆꯨꯔꯗ
ꯍꯌꯦꯡ ꯑꯃꯨꯛꯀ ꯑꯗꯨꯝ ꯁꯥ ꯁꯥꯗꯔ ꯀꯔꯤ ꯀꯃꯥꯟ ꯇ ꯑꯗꯨ
ꯍꯧꯖꯤꯛꯀꯥꯟꯒꯤ ꯅꯨꯡꯁꯥꯁꯦ ꯍꯥꯏꯕ ꯇꯝꯕ ꯉꯝꯗꯦ
ꯌꯥꯝ ꯁꯥꯏꯦ ꯑꯃꯨꯛ ꯀꯠꯊꯣꯛꯑꯗꯤ ꯑꯣꯣ
ꯍꯥꯏꯥꯏꯐꯝ ꯈꯪꯗ ꯍꯧꯖꯤꯛꯀꯥꯟꯅꯤ
ꯆꯥꯛꯁꯨ ꯆꯥꯕ ꯅꯨꯡꯉꯥꯏꯗꯦ ꯁꯥꯥꯕꯕꯤ
ꯑꯧ ꯁꯧꯒꯔꯤ ꯍꯦꯟꯅ ꯈꯔ ꯆꯪꯕꯅꯦ ꯆꯥꯛꯇꯣ ꯍꯧꯖꯤꯛꯀꯥꯟꯗꯤ ꯁꯥꯕꯅꯤꯅ
ꯁꯒꯕꯤ ꯃꯁꯁꯨ ꯎꯗꯤꯗꯤ
ꯁꯧꯔꯤ ꯈꯔ ꯆꯥꯕ ꯅꯨꯡꯉꯥꯏꯕꯅꯤ ꯅꯨꯡꯁꯥ ꯁꯥꯔꯗꯤ ꯑꯪꯅ ꯊꯧꯒ꯭ꯔꯤ ꯆꯥꯅꯤꯡꯕ꯭ꯔꯣ
ꯍꯣꯝ ꯖꯤꯅꯦꯁ ꯊꯣꯡꯉꯁꯨ ꯃꯤ ꯑꯃꯅ ꯆꯥꯅꯤꯡꯉꯦ ꯍꯥꯏ ꯃꯤ ꯑꯃꯅ ꯆꯥꯅꯤꯡꯉꯦ ꯍꯥꯏ ꯑꯁ
ꯑ ꯑꯗꯨꯁꯨ ꯆꯨꯝꯃꯦ ꯃꯤ ꯆꯥꯅꯤꯡꯗꯕꯁꯨ ꯑꯃꯨꯛꯀ ꯊꯣꯡꯝꯅꯦ ꯑꯃꯨꯛꯀ ꯅꯨꯡꯉꯥꯏꯇꯕ
ꯑꯩꯅ ꯆꯥꯅꯤꯡꯕ ꯊꯣꯛꯑꯅꯤ ꯃꯣꯏꯅ ꯆꯥꯅꯤꯡꯗꯦ ꯍꯥꯏ ꯃꯣꯏꯅ ꯆꯥꯅꯤꯡꯕ ꯊꯣꯛꯑꯅꯤ ꯑꯩꯅ ꯆꯥꯅꯤꯡꯗꯕ
ꯃꯤ ꯌꯥꯝꯕꯗꯤ ꯑꯗꯨꯃꯥꯏꯅ ꯂꯩꯒꯗꯕꯅꯤ ꯑꯃ ꯆꯠꯅꯤꯡꯕꯁꯨ ꯌꯥꯎ ꯑꯃ ꯆꯠꯅꯤꯡꯗꯕꯁꯨ ꯌꯥꯎ ꯃꯤ ꯃꯤꯒꯤ ꯊꯃꯣꯏ ꯇꯣꯉꯥꯟꯕꯥꯟꯕꯅꯤꯅ ꯎꯄꯥꯏ ꯂꯩꯇꯦ ꯃꯤ ꯃꯤ ꯋꯥꯈꯜꯂꯣꯟꯁꯨ ꯇꯣꯉꯥꯟꯕꯅꯤꯅ꯫ ꯎꯄꯥꯏꯂꯩꯇꯦ꯫ ꯅꯣꯏꯗꯤ ꯈ꯭ꯔꯤꯁꯃꯥꯁꯀꯨꯝꯕꯗꯤ ꯅꯨꯡꯉꯥꯏꯕ꯭ꯔꯣ꯫
ꯑꯁ ꯁ꯭ꯅꯥꯕꯗꯤ ꯅꯨꯡꯉꯥꯏꯕꯗꯤ ꯅꯨꯉꯥꯏ ꯑꯗꯨꯕꯨ꯫ ꯈꯪꯗꯦꯗ꯫
ꯀꯩꯗꯧꯕ꯭ꯔꯣ꯫ ꯃꯤ ꯌꯥꯝꯅꯤꯅ ꯅꯨꯡꯉꯥꯏꯔꯝꯅꯤꯅꯦꯡ
ꯃꯤꯗꯤꯌꯥꯃꯦ꯫ ꯅꯨꯡꯉꯥꯏꯕꯗꯤ ꯅꯨꯡꯉꯥꯏ꯫
ꯇꯤ ꯂꯣꯏꯅ ꯈꯪꯂꯝꯃꯣꯏꯀꯣ꯫
ꯎ ꯈꯪꯗꯦ꯫ ꯑꯥꯎꯠꯁꯥꯏꯗ ꯆꯠꯄ ꯁꯤꯡꯅꯣ ꯃꯁꯛ ꯈꯪꯗꯦ꯫ ꯃꯤꯂꯥꯑꯁꯨ ꯎꯗꯕꯥ꯫ ꯈꯔꯗꯤ ꯎꯋꯦꯗꯣ ꯈꯔꯗꯤ ꯎꯗꯦ ꯃꯤ ꯌꯥꯝꯕꯒꯤ꯫ ꯉꯣꯏꯗꯤ ꯅꯨꯉꯥꯏꯕ꯭ꯔꯣ꯫
ꯅꯨꯡꯉꯥꯏꯗ ꯗꯨꯝ ꯎꯝ ꯈꯣꯏꯗꯤ ꯄꯥꯛ ꯃꯤ ꯌꯥꯝꯗꯕꯒꯤ ꯑꯗꯨꯝ ꯃꯌꯥꯏ꯫
ꯃꯤ ꯌꯥꯝꯕꯁꯦ꯫ ꯅꯨꯡꯉꯥꯏꯗꯤ ꯅꯨꯡꯉꯥꯏ ꯑꯗꯨ ꯏꯁ ꯈꯪꯗꯦꯗ꯫
ꯌꯥꯝꯕꯁꯨ ꯅꯨꯡꯉꯥꯏ ꯌꯥꯝꯗꯕꯁꯨ ꯅꯨꯡꯉꯥꯏꯕꯅꯦ꯫
ꯌꯥꯝꯃꯜ ꯈꯪꯗꯦ ꯒ꯭ꯌꯥꯟꯇꯥꯗꯦ꯫
ꯉꯁꯤꯗꯤ ꯌꯨꯝꯗ ꯂꯩꯕ꯭ꯔꯣ ꯅꯪ ꯀꯥꯏꯗ ꯀꯥꯏ ꯆꯠꯄ꯭ꯔꯣ ꯉꯁꯤꯗꯤ꯫
ꯉꯁꯤꯁꯦ꯫ ꯌꯨꯝꯗ ꯂꯩꯌꯦꯗꯥ꯫
ꯁꯥꯕꯤꯃ ꯁꯥꯕꯤꯅ ꯆꯠꯊꯣꯛꯄꯁꯨ ꯅꯨꯡꯉꯥꯏꯇꯦ꯫
ꯅꯨꯡꯁꯥ ꯁꯥꯕꯒꯤ ꯑꯁ꯫
ꯑꯩ ꯍꯣꯔꯦꯟ ꯑꯃꯨꯀ ꯇꯧꯔ ꯑꯩ ꯍꯣꯔꯦꯟ ꯑꯃꯨꯀ ꯇꯧꯔꯛ ꯀꯦ꯫
ꯑꯥ ꯑꯥ꯫